ꯇꯕ꫰꫰
ꯇꯥꯔꯦ꯫
ꯌꯥꯝ ꯄꯤꯛꯅ ꯇꯥꯏꯌ
ꯏꯃꯥ ꯍꯥꯜꯂꯛ ꯑꯕꯣ꯫
ꯍꯥꯜꯂꯛꯑꯦ꯫
ꯍꯥ
ꯇꯥꯔꯕ ꯁꯦꯡꯅ꯫
ꯍꯜꯂꯣ
ꯇꯥꯗ꯭ꯔꯣ
ꯁꯖꯥꯅ ꯇꯥ ꯗꯦꯥ ꯀ
ꯇꯥꯔꯕ
ꯇꯥꯔꯦ
ꯍꯜꯂꯣ
ꯄꯄ
ꯑꯥ ꯄꯄꯥ ꯏꯃꯨꯡꯗ ꯂꯩꯌꯦ꯫
ꯃꯥ ꯄꯥꯞ ꯄꯥꯄꯥꯁꯤ ꯇꯗꯦ꯫ ꯀꯩꯗꯧꯔꯒꯦ ꯍꯪꯉꯨ꯫
ꯇꯥꯗ꯭ꯔ ꯑꯕꯦ꯫
ꯇꯌꯦ ꯇꯥꯌꯦ꯫
ꯇꯥꯗꯔꯣ ꯍꯥꯎ ꯄꯥꯄ ꯐꯝꯃꯤꯌꯦ꯫
ꯇꯌꯦ꯫
ꯅꯪ ꯀꯩꯗꯧꯔꯤꯅꯣ꯫
ꯅꯆꯥꯅꯨꯄꯤꯗꯤ ꯅꯆꯥꯅꯨꯄꯤ꯫
ꯂꯩꯌꯦ꯫
ꯀꯩꯗꯧꯔꯤꯕ꯫
ꯑꯆꯥꯄꯣꯠ ꯆꯥꯔꯤ꯫
ꯀꯩꯗꯧꯔꯤꯒꯦ ꯍꯥ꯫
ꯇꯥꯕꯔꯣ꯫
ꯎꯝ꯫
ꯍꯜꯂꯣ꯫
ꯇꯕꯔꯕ
ꯇꯥꯔꯔꯕꯣ꯫
ꯇꯌꯦ ꯇꯌꯦ꯫
ꯑꯦ ꯀꯔꯤ ꯀꯔꯤꯅꯣ ꯑꯩ ꯁꯤ ꯀꯣꯟꯁꯦ꯫ ꯊꯥꯁꯤꯗ ꯉꯁꯤꯒꯤꯑꯣ꯫
ꯇꯥꯗ꯭ꯔꯕꯣ꯫
ꯇꯥꯏꯌꯦ ꯇꯥꯏꯌꯦ ꯀꯣꯟꯖꯦ ꯉꯁꯤ ꯑꯃꯐꯥꯎ ꯁꯥ ꯍꯣꯔꯦꯟ ꯉꯥꯛ ꯂꯥꯔꯒ ꯁꯔꯒꯦ꯫
ꯄꯥꯝꯕꯤꯌꯣ ꯄꯥꯝꯕꯤꯌꯣ ꯎꯝ꯫ ꯄꯥꯝꯗꯔꯁꯨ ꯌꯥꯔꯦ ꯍꯥꯎ ꯇꯥꯌꯦ꯫
ꯅꯪ ꯉꯥꯡꯕꯗꯨꯗꯤ ꯑꯗꯨꯝ ꯁꯦꯡꯅ ꯇꯥꯏꯌꯦ ꯑꯩ ꯉꯥꯡꯕ ꯇꯥꯗ꯭ꯔꯣ꯫ ꯅꯪ ꯉꯥꯡꯕꯁꯤꯗꯤ ꯁꯦꯡꯅ ꯇꯥꯏꯌꯦ ꯑꯩꯅ ꯉꯥꯡꯕ ꯇꯥꯗ꯭ꯔꯣ꯫
ꯇꯥꯗꯦ ꯐꯖꯅ꯫
ꯇꯥꯔꯕ꯫
ꯎꯝ ꯫
ꯏꯕꯨꯡꯉꯣꯒꯤ ꯀꯩ ꯀꯩꯗꯧꯋꯦ ꯍꯥꯏꯅꯣ
ꯍꯥꯞꯄꯒꯤ ꯍꯥꯏꯒꯤꯕꯅꯦ
ꯀꯩ ꯍꯟꯖꯥꯡ ꯊꯣꯡꯗꯣꯏꯅꯣ
ꯈꯣꯏꯒꯤꯔꯣ
ꯎ
ꯈꯪꯗ
ꯇꯥꯗꯦ ꯅꯪ ꯉꯥꯡꯉꯤꯅ ꯀꯣꯟꯗ ꯍꯋꯥꯏ ꯁꯥꯡꯕꯤ ꯂꯩꯍꯅꯤ ꯂꯧꯔꯛꯗꯣ ꯂꯧꯣꯛꯀꯤ ꯀꯣꯟꯗ ꯍꯥ
ꯆꯥꯔꯕꯣ ꯇꯥꯗ꯭ꯔꯝꯃꯤ꫰꫰
ꯇꯥꯌꯦꯃꯤ꯫
ꯑꯁ ꯇꯨꯀꯠꯆꯥꯕ ꯖꯥꯠꯅꯤꯍꯦ꯫
ꯇꯥꯗꯕꯔꯣ
ꯇꯥꯏ ꯇꯥꯏ ꯇꯥꯏ ꯑꯩ ꯉꯥꯡ ꯇꯥꯗ꯭ꯔꯣ ꯍꯥꯏꯕꯅꯤ
ꯀꯩ ꯍꯥꯏꯅꯣ
ꯇꯥꯗ꯭ꯔꯣ ꯍꯜꯂꯣ
ꯇꯥꯏꯌꯦꯃꯦ ꯇꯥꯗ꯭ꯔꯣ ꯇꯥꯗꯣ ꯁꯨꯝ ꯍꯥꯏ ꯂꯩꯌꯦ
ꯁꯨꯈꯨꯝꯗꯤ ꯈꯨꯝꯗ꯭ꯔꯥꯒꯥ
ꯄꯤꯒꯦꯔꯦ ꯈꯪꯗꯦ ꯅꯪꯒꯥ ꯑꯩꯒꯥ ꯁꯥꯟꯅꯕꯗꯤ ꯇꯥꯟꯅꯗꯕꯗꯨ ꯁꯨꯝ ꯅꯣꯛꯅꯤꯡꯉꯦ ꯑꯩ
ꯇꯥꯏꯌꯦ ꯅꯪ ꯉꯥꯡꯕꯗꯣ ꯐꯖꯅ ꯁꯦꯡꯅ ꯇꯥꯏꯌꯦꯝꯃꯦ ꯑꯩꯅ ꯉꯥꯡꯕ ꯇꯥꯗ꯭ꯕꯔꯥ ꯍꯥꯏꯕ ꯋꯥꯅꯤ ꯈꯨꯨꯝꯗꯤ ꯑꯩꯅ ꯉꯥꯡꯕꯗꯣ ꯇꯥꯗ꯭ꯔꯣ ꯍꯥꯏꯕꯅꯤꯅꯦꯍꯦ
ꯀꯔꯤ ꯏꯟꯖꯥꯡ ꯊꯣꯡꯉꯥ ꯊꯣꯡꯉꯥꯒꯦ
ꯈꯪꯗꯗꯥ ꯌꯦꯟꯖꯥꯡꯒꯥ
ꯎꯝ
ꯅꯪ ꯁꯤ ꯐꯤꯖꯦ ꯑꯩ ꯁꯥꯗ꯭ꯔꯤ ꯉꯁꯤꯒꯤ
ꯍꯝ ꯑꯁꯤꯒꯤ ꯅꯪ ꯀꯩꯅꯣꯗꯣ ꯅꯠꯇꯔꯣ ꯈꯪꯗꯦ ꯑꯗꯨ ꯁꯦꯔꯥꯟ ꯇꯨꯔꯥꯟꯅꯤ ꯑꯗꯨ ꯁꯤ ꯐꯦꯡꯗꯣꯛꯈ꯭ꯔꯦ ꯑꯩꯅ ꯑꯗꯨ ꯐꯦꯡꯗꯣꯛꯈ꯭ꯔꯦ ꯑꯥ ꯍꯣꯏ ꯁꯤꯅ ꯉꯥꯔꯥꯡꯒꯤ ꯏꯁꯤꯡ ꯑꯗꯨꯅ ꯀꯩꯅꯣꯒꯤ ꯄꯣꯈꯤꯒꯔꯥꯃꯤ
ꯀꯩꯅꯣ ꯀꯩꯗꯧꯔꯦ ꯍꯥꯏꯅꯣ
ꯎꯝ ꯍꯥꯎ
ꯀꯩꯗꯧꯔꯦ ꯍꯥꯏꯅꯣ
ꯀꯩꯁꯨ ꯇꯧꯗꯦꯗꯥ
ꯅꯪ ꯃꯦꯟ ꯇꯥꯗꯦ ꯍꯥꯏꯕꯩ ꯍꯦꯜꯂꯝꯕꯥꯒꯤ ꯆꯠꯂꯨ ꯍꯦꯜꯂꯖꯨ ꯑꯩꯅ ꯍꯦꯜꯂꯦ ꯍꯥꯏꯔꯛꯀꯦ ꯈꯪꯗꯦꯗꯥ ꯀꯩ ꯏꯟꯖꯥꯡ ꯊꯣꯡꯗꯣꯏꯅꯣ ꯋꯥꯔꯤ ꯁꯥꯟꯅꯕꯗꯣ ꯋꯥꯔꯤ ꯑꯗꯨ ꯁꯨꯡꯁꯥꯟ ꯁꯥꯟꯅꯗꯗꯤ ꯄꯣꯏꯟꯗꯨ ꯀꯥꯔꯨꯏ
ꯀ ꯍꯥꯏꯅꯨ ꯇꯥꯗꯦ
ꯃꯣꯏ ꯋꯥꯔꯤ ꯁꯥꯟꯅꯕꯗꯣ
ꯑꯥ
ꯋꯥꯔꯤꯗꯣ ꯐꯖꯅ ꯉꯥꯡꯅꯔꯤꯈꯩ ꯉꯥꯡꯅꯔꯤꯕꯗꯨꯒꯤ ꯃꯇꯨꯡ ꯏꯟꯅ ꯋꯥꯔꯤꯗꯣ ꯍꯥꯏꯗꯤ ꯑꯗ ꯃꯣꯏꯒꯤ
ꯀꯩ ꯍꯥꯏꯅꯣ ꯃꯦꯟ ꯇꯥꯗꯦ ꯅꯪ ꯍꯥꯏꯥꯏꯂ
ꯃꯣꯏ ꯁꯥꯟꯅꯔꯤꯕ ꯋꯥꯔꯤꯗꯣ ꯋꯥꯔꯤꯗꯨꯒꯤ ꯃꯇꯨꯡꯟꯅꯅꯦ ꯀꯩꯅꯣꯗꯣ ꯀꯥꯕ ꯑꯣꯏꯗꯣꯏꯅꯦꯕ ꯁꯥꯟꯅꯗꯕꯤꯗꯣ ꯑꯩꯈꯣꯏꯅꯁꯨ ꯃꯔꯛ ꯃꯔꯛꯇ ꯂꯦꯞꯄ ꯂꯦꯞꯄ ꯇꯨꯃꯤꯟꯅ ꯇꯨꯃꯤꯟꯅ ꯂꯩꯊꯣꯛ ꯊꯣꯛꯄꯗꯣ ꯑꯗꯨꯗꯤ ꯑꯗꯨꯒꯤ ꯖꯤꯡꯗꯣ ꯂꯣꯏꯅ ꯀꯛꯇꯣꯏꯅꯦ ꯍꯥꯏꯕ
ꯑꯗꯨꯅꯦ ꯍꯥꯏꯖꯦ
ꯁꯥꯟꯅꯔꯤꯕ ꯄꯣꯠꯇꯣ ꯈꯛꯇꯅꯦꯕ ꯃꯣꯏꯅ ꯂꯧꯈꯠꯇꯣꯏꯖꯦ ꯁꯥꯟꯅꯗꯕꯤꯗꯥ ꯃꯔꯛꯇꯥ ꯂꯦꯞꯄꯗꯨꯗꯤ ꯀꯛꯇꯣꯏꯅꯦꯕ ꯑꯗꯨꯅ ꯋꯥꯔꯤꯖꯦ ꯑꯗꯨꯝ ꯁꯥꯟꯅꯕ ꯀꯥꯟꯗ ꯑꯩꯈꯣꯏꯒꯤ ꯂꯦꯞꯇꯥꯕꯤꯗꯥ ꯅꯟ ꯏꯁꯇꯣꯞꯇꯥ ꯁꯥꯟꯅꯕꯗꯣ ꯈꯪꯕ꯭ꯔꯥ ꯑꯗꯨꯃꯥꯏꯅ ꯁꯥꯟꯅꯒꯗꯧꯅꯦ ꯄꯣꯠꯇꯣ ꯑꯗꯨꯗꯨꯅꯅꯦꯕ ꯃꯣꯏꯅ ꯁꯝꯅ ꯍꯥꯏꯔꯕꯗꯥ ꯃꯣꯏꯅ ꯇꯣꯄꯤꯛ ꯑꯃꯒꯤ ꯃꯔꯝꯗꯥ ꯑꯣꯏꯅ ꯑꯗꯨꯃꯥꯏꯅ ꯁꯥꯟꯅꯕꯅ ꯐꯩꯌꯦꯅ ꯍꯥꯏꯗꯣ ꯑꯗꯨꯑꯣꯏꯗꯤ ꯑꯦ ꯅꯪ ꯁꯤ ꯁꯨꯃꯥꯏꯅ ꯇꯧꯕ꯭ꯔꯥ ꯑꯗꯨꯅꯤ ꯑꯗꯥꯅꯦ ꯍꯥꯏꯕ ꯄꯣꯠ ꯇꯣ ꯁꯥꯟꯅꯔꯀꯥꯟꯗꯥꯗꯤ ꯋꯥꯔꯤꯗꯣ ꯂꯠꯅꯗꯥꯕꯤꯗ ꯑꯗꯨꯝ ꯁꯦꯡꯅ ꯖꯣꯔꯣꯖꯣꯔꯣꯁꯨ ꯁꯥꯟꯅꯩꯗꯅ
ꯎꯝ ꯆꯥꯅꯨꯄꯤꯗꯤ
ꯂꯩꯒꯤꯕꯅꯤ ꯁꯤꯗꯥ ꯁꯥꯟꯅꯒꯤ
ꯂꯥꯏꯔꯤꯛ ꯄꯥꯗ꯭ꯔꯕꯣ꯫
ꯋꯥꯠꯂꯤ꯫ ꯂꯅꯦꯔꯣ ꯀꯥꯟꯒ꯭ꯔꯦ꯫
ꯀꯩ ꯀꯩ ꯆꯥꯔꯤꯒ ꯃꯥ꯫
ꯈꯪꯗꯦ ꯏꯃꯥꯅ ꯍꯩꯔꯣꯛꯇ ꯄꯨꯔꯨꯕꯅꯤ ꯆꯥꯔꯝꯕꯅꯤ ꯀꯩꯒꯤꯅꯣ
ꯅꯨꯡꯗꯤ ꯂ ꯅꯨꯡꯗꯤ ꯂꯥꯛꯄꯤ ꯇꯧꯔꯝꯃꯣꯏ ꯃꯌꯨꯝꯗ ꯍꯣꯡꯕꯅꯤꯅ
ꯅꯪꯅ ꯇꯧꯔꯏꯔꯣ ꯑꯩꯅ ꯇꯧꯔꯔꯣꯁꯤꯕꯣ
ꯅꯪꯅ ꯇꯧꯔꯛꯑꯒ ꯍꯥ
ꯎꯝ
ꯄꯨꯣꯠ ꯏꯟꯖꯥꯡ ꯊꯣꯡꯉꯦ ꯍꯥꯏꯅꯣ
ꯈꯪꯗꯦ ꯃꯕꯤ ꯑꯅꯪꯝꯕꯣ
ꯎꯝ ꯀꯩ ꯆꯥꯔꯛꯖꯥꯠꯅꯣ ꯍꯩꯔꯣꯛꯇꯒꯤ
ꯑꯉꯥꯡꯝꯦ ꯅꯪ ꯀꯩꯀꯩ ꯆꯔꯒꯦꯅꯃꯅ ꯁꯥꯐ ꯃꯥꯄ ꯍꯔꯠ
ꯎꯝ
ꯃꯁꯥꯏꯖꯥꯎ ꯃ ꯃꯥ ꯥꯖꯉ ꯉꯣꯁꯤ ꯏꯕꯨꯡꯉꯣꯏꯁꯨ ꯍꯥꯞꯄꯦ ꯍꯥꯏꯔꯕ
ꯏꯕꯨꯡꯉꯣꯒꯤ ꯍꯥꯞꯄꯣꯅ ꯍꯥꯏꯒꯤꯈꯤꯕꯅꯦ ꯑꯗꯨ ꯈꯪꯈꯤ
ꯍꯥꯞꯄ ꯍꯥꯞꯄ ꯍꯥꯞꯇꯣ ꯍꯥꯞꯄꯣꯑꯣ ꯑꯗꯨꯒ ꯃꯣꯏ ꯀꯩꯅꯣꯗ ꯒ꯭ꯔꯨꯞ ꯁꯦꯝꯕꯗ ꯌꯥꯎꯔꯛꯑꯣꯏꯈꯣꯏꯩꯅꯣ
ꯍꯥꯥ
ꯍꯥꯞꯄꯣꯌꯡ ꯉꯁꯤꯅ ꯂꯥꯁꯅꯦ ꯍꯥꯏꯒꯨꯝ ꯇꯧꯕꯅꯦ
ꯎꯝ ꯍ ꯍꯥꯏ ꯋꯥ
ꯑꯗꯨꯕꯨꯗꯤ ꯃꯣꯏ ꯍꯩꯔꯣꯛ ꯂꯣꯡꯒꯤ ꯀꯥꯡꯕꯨꯗꯨꯅ ꯁꯦꯝꯕꯗ ꯌꯥꯎꯔ ꯑꯗꯨ ꯆꯞ ꯃꯥꯟꯅꯩꯌꯦ ꯑꯦꯞꯇꯨꯕꯨ ꯍꯩꯔꯣꯛ ꯃꯆꯥꯁꯤꯡꯗꯨꯅ ꯇꯧꯕꯗ ꯌꯥꯎꯔꯛꯑꯁꯨꯅꯦ
ꯎꯝ
ꯆꯞ ꯃꯥꯟꯅꯩ ꯍꯥꯏꯕ
ꯎꯝ
ꯆꯞ ꯃꯥꯟꯅꯩꯗꯤ ꯋꯥꯔꯤꯗꯣ ꯑꯗꯨꯝ ꯑꯗꯨꯒꯤ ꯑꯦꯞꯇꯨꯕꯨ ꯌꯥꯎꯈ꯭ꯔꯗꯤ ꯑꯃꯅ ꯑꯃ ꯑꯃꯅ ꯑꯃ ꯑꯗꯨꯒꯤ ꯑꯦꯞꯇꯨꯗꯤ ꯑꯗꯨꯝ ꯑꯗꯨꯗꯩ ꯂꯤꯡ ꯔꯦꯖꯤꯁꯇꯥꯔ ꯇꯧꯕ ꯅꯝꯕꯔꯁꯤꯡꯗꯨꯅ ꯑꯗꯨꯝ ꯐꯅꯕꯒꯤ ꯍꯥꯏꯕꯅꯤꯅ ꯆꯞ ꯃꯥꯟꯅꯩ ꯍꯥꯏꯕ ꯌꯥꯎꯗꯣꯏꯗ ꯇꯤꯟ ꯃꯥꯇꯣꯞ ꯁꯤꯕꯗꯒꯤ ꯍꯧꯔꯒ ꯂꯣꯏ ꯂꯣꯏꯕꯧ ꯊꯤꯟꯕꯐꯧꯅꯤ ꯌꯥꯎꯔꯝꯃꯒ ꯂꯥꯛꯍꯜꯜꯂꯤ
ꯆꯂꯨꯏ
ꯁꯥꯗꯣꯏꯅꯦ ꯍꯧꯖꯤꯛ ꯁꯥꯗꯣꯏꯅꯦ
ꯉꯁꯥꯏ ꯀꯥꯗ꯭ꯔꯣ ꯄꯩꯁꯥ꯫
ꯈꯪꯗ꯭ꯔꯤꯍꯦ ꯑꯗꯨꯗꯤ ꯅꯪꯁꯨ꯫
ꯑꯣ꯫
ꯑꯗꯨꯒꯤ ꯃꯔꯝꯗꯗꯤ ꯑꯗꯨꯝꯕ ꯃꯔꯝꯗꯗꯤ ꯑꯗꯨ ꯃꯣꯏꯁꯤ ꯁꯥꯟꯅꯕꯗꯗꯤ ꯑꯗꯨꯝꯕ ꯋꯥꯔꯤꯗ ꯁꯥꯟꯅꯗꯕ꯭ꯔꯥ ꯐꯩꯩꯅ ꯇꯥꯕ꯭ꯔꯣ
ꯑꯣ ꯃꯣꯏꯁꯤꯒꯤ ꯁꯥꯟꯅꯕꯗꯗꯤꯅꯦ ꯋꯥꯔꯤꯗꯣ ꯃꯣꯏꯁꯤꯒꯤ ꯀꯩꯅꯣꯗꯨꯗ ꯆꯪꯉꯒ ꯁꯥꯟꯅꯕ ꯀꯥꯟꯗꯗꯤ ꯑꯗꯨꯗꯨꯒꯤ ꯃꯣꯏ ꯑꯗꯨꯒꯤ ꯃꯔꯝꯒꯤ ꯋꯥꯔꯤ ꯁꯥꯟꯅꯗꯕꯅ ꯐꯩꯌꯦꯕ ꯍꯥꯏꯗꯤ ꯃꯣꯏ
ꯎ ꯅꯪꯅꯒꯩ ꯁꯥꯟꯅꯔꯛꯑꯒ ꯅꯪꯅꯒꯩ ꯁꯥꯟꯅꯔꯛꯑꯒ
ꯅꯠꯇꯦ ꯑꯗꯨꯕꯨꯅꯤ ꯍꯥꯏꯔꯤꯁꯦ ꯑꯩꯅ ꯁꯥꯟꯅꯔꯁꯨ ꯅꯪꯅ ꯁꯥꯟꯅꯔꯖꯁꯨꯅꯦ ꯍꯥꯏꯁꯦ ꯈꯤꯊꯥꯡꯁꯦ ꯄꯨ ꯁꯝꯄꯩ ꯃꯥ ꯌꯥꯝ ꯊꯧꯕꯅꯤꯁꯦ ꯉꯥꯏ ꯌꯥꯝ ꯊꯦꯡꯉꯨꯕꯩꯗꯣ
ꯃꯅꯦꯦ ꯃꯔꯔꯒꯣ
ꯀꯩꯅꯣ ꯐꯨꯍꯟꯗꯣꯏꯅꯦ꯫ ꯆꯥꯛꯇꯤ ꯃꯩꯗ ꯍꯞꯈꯔ꯭ꯕꯥ꯫ ꯑꯣ ꯂꯥꯏꯔꯤꯛ ꯄꯥꯊꯣꯛꯑꯣꯣ ꯑꯗꯨꯗꯤ ꯑꯉꯥꯡꯗꯣ
ꯍ ꯍꯥꯄꯥ ꯂꯩꯇ꯭ꯔꯣ ꯍꯄꯥ ꯉꯥꯛꯁꯜꯂꯣ
ꯌꯦꯟ ꯑꯃꯁꯨ ꯑꯩꯈꯣꯏꯁꯨ ꯂꯥꯛꯄꯤꯈ꯭ꯔꯦ ꯇꯨꯀꯨꯅ ꯌꯦꯟ ꯑꯃ ꯂꯥꯛꯄꯤ ꯁꯤꯒꯅꯤꯗ ꯑꯗꯨꯅꯦ ꯑꯩ ꯅꯨꯡꯉꯥꯏꯇꯕꯅ ꯂꯣꯏꯔꯦꯒ ꯍꯥꯏ
ꯀꯩꯖꯅ ꯊꯨꯗꯣꯏꯔꯥ
ꯁꯨꯒ꯭ꯔꯤꯒ ꯀꯥꯡꯉꯧꯒ ꯇꯧꯔꯅꯤ
ꯐꯥ ꯂꯥꯛ꯭ꯔꯤꯕ
ꯍꯜꯂꯛ ꯀꯨꯔꯤꯃ ꯏꯣ ꯑꯗꯨ ꯆꯥꯕꯗ ꯈꯔ ꯄꯦꯂꯤꯅꯦ ꯏ ꯑꯥꯡꯁꯦ ꯑꯩ ꯀꯣꯛ ꯀꯥꯎꯋꯦꯕ ꯀꯩ ꯊꯣꯡꯗꯣꯏꯅꯣ ꯍꯥꯟꯅ ꯀꯥꯡꯉꯧ ꯇꯉꯧꯁꯨ ꯆꯥꯗꯦ ꯃꯥꯟ ꯇꯣꯏꯏꯕ
ꯆꯊꯋꯥꯏ ꯆ ꯑꯣ ꯂꯥꯛ
ꯎ ꯁꯨꯝ ꯐꯥꯒꯠꯂꯨꯔꯦ
ꯅꯅꯨꯡꯗꯤ ꯋꯥꯔꯤ ꯆꯟꯗ꯭ꯔꯥ
ꯐꯥꯟꯅꯩ ꯍꯌꯦꯡ ꯂꯥꯛꯑꯅꯤ ꯍꯥꯏꯕꯅꯦ ꯍꯌꯦꯡ ꯅꯪꯗ꯭ꯔꯒꯅ ꯍꯪꯆꯤꯠ ꯂꯥꯛꯀꯅꯤ ꯍꯥꯏꯕꯅꯦ
ꯎꯝ
ꯑꯗꯨꯒꯛ ꯌꯦꯡꯖꯔꯁꯠ
ꯑꯃꯨꯛ ꯂꯥꯛꯑꯀꯥꯟꯗ ꯑꯣꯏꯅ ꯑꯃꯨꯛ ꯂꯥꯛꯑꯒꯦꯗꯤ
ꯑꯩ ꯐꯤ ꯂꯧꯁꯟꯕꯤꯔꯨꯒꯦ ꯇꯧꯅꯤ ꯂꯧꯁꯜꯂꯨꯗ꯭ꯔꯦ ꯏꯃꯥꯒꯤ ꯐꯤ ꯀꯣꯟꯅꯕꯗ
ꯑ ꯍꯧꯕꯗꯤ ꯂꯣꯏꯈ꯭ꯔꯔꯕ
ꯎꯝ ꯂꯣꯏꯈꯔꯦ ꯎ ꯎꯝ
ꯀ ꯀꯩꯅꯣꯆ ꯍꯣꯏ ꯍꯣꯏ ꯍꯣꯏ ꯂꯥꯛꯝꯃꯦ ꯏꯇꯦꯝ ꯄꯨꯔꯅꯤꯃꯥꯏꯁꯨ ꯀꯣꯟ ꯄꯣꯔꯛꯑꯦꯅ ꯍꯥꯏꯔꯝꯃꯦ
ꯍꯥꯥ
ꯏꯊꯦꯝ ꯄꯨꯔꯅꯤꯃꯥꯁꯤꯁꯨ ꯀꯣꯟ ꯄꯣꯔꯛꯑꯦ ꯊꯣꯛꯑꯦꯅ ꯏꯙꯣꯞꯆꯕꯟꯗꯤ ꯍꯣꯏꯗꯤ ꯂꯪ ꯂꯧꯔꯒ ꯆꯠꯈꯤꯕꯕ
ꯑꯣ ꯃꯣꯏ ꯇꯧꯗꯣꯏꯖꯥꯠꯂꯥ
ꯍꯥꯥ ꯃꯆꯨ ꯑꯩꯈꯣꯏꯁꯤ